ꯍꯜꯂꯣ ꯃꯥꯏꯀ꯭ꯔꯣꯐꯣꯟ ꯇꯦꯁꯇꯤꯡ
ꯎꯝ ꯇꯥꯏ ꯇꯥꯏ
ꯇꯏꯇꯥꯥꯏ ꯐꯖꯅ ꯇꯥꯔꯦ ꯍꯧꯖꯤꯛꯇꯤ ꯄꯨꯔꯥ ꯍꯩꯁꯗꯤꯅꯤ
ꯖꯥꯟ ꯄꯥꯏꯈ꯭ꯔꯣ ꯑꯩꯒꯤꯁꯨ ꯐꯥꯏꯚ ꯖꯤꯅꯦ ꯍꯧꯖꯤꯛꯇꯤ
ꯇꯅꯤ ꯑꯣꯏꯒꯅꯤ ꯑꯣꯏꯒꯅꯤ ꯅꯣꯏꯗꯤ ꯂꯣꯏ ꯇꯨꯝꯅꯈ꯭ꯔꯕꯣ ꯃꯈꯣꯟꯒ ꯇꯥꯗ꯭ꯔꯦꯍꯦ
ꯍꯣꯏ ꯏꯃꯥꯟꯅꯕꯤ ꯑꯅꯤ ꯑꯍꯨꯝꯗꯣ ꯃꯣꯏꯒꯤ ꯌꯨꯝꯗ ꯂꯣꯏ ꯆꯠꯈ꯭ꯔꯕ
ꯅꯣꯏ ꯅꯆꯦ ꯈꯛꯇ ꯉꯥꯏꯔꯦ ꯂꯩꯕ
ꯑ ꯏꯆꯦ ꯅꯠꯇꯦꯗ
ꯅꯅꯥꯎꯅꯨꯄꯤꯔꯣ
ꯎꯝ
ꯅꯩꯀꯣ ꯃꯤꯗꯤ ꯃꯅꯥꯎ ꯄꯤꯒ ꯂꯩꯀꯣ
ꯎꯝ ꯐꯕꯅꯦ ꯈꯣꯏꯗꯤ ꯃꯤ ꯐꯥꯕꯅꯤꯅ ꯈꯏ ꯂꯣꯏꯈ꯭ꯔꯦꯗ ꯂꯣꯏꯈ꯭ꯔꯦ ꯑꯩꯈꯣꯏꯒꯤ ꯆꯍꯤ ꯆꯞ ꯃꯥꯅꯩꯑꯦ
ꯑꯣꯑꯣ ꯌꯥꯝꯅ ꯐꯩꯀꯣ
ꯐꯕꯅꯦ ꯑꯩꯈꯣꯏ ꯊꯤꯕ ꯃꯐꯝ ꯂꯩꯕ꯭ꯔꯅꯦ ꯅꯍꯥꯟꯅ ꯃꯤ ꯌꯥꯝꯐꯥꯗꯨꯗꯤ
ꯑꯣꯏꯔꯝꯅꯤ ꯑꯣꯏꯔꯝꯅꯤ
ꯐꯒꯤ ꯇꯧꯅꯤꯗ
ꯀꯔꯤꯅꯣ ꯐꯥꯒꯤꯁꯦ ꯄꯨꯡꯇꯧ ꯇꯧ ꯌꯥꯗꯦꯍꯦ
ꯑꯁꯤ ꯂꯣꯏꯔꯒ ꯋꯤꯁꯗꯝ ꯈꯣꯏꯕꯨꯁꯨ ꯀꯣꯜ ꯇꯧꯈ꯭ꯔꯣꯅ
ꯑꯔꯣ
ꯎꯝ
ꯍꯥꯏꯕꯗꯤ ꯋꯤꯁꯗꯝ ꯄꯥꯏꯗꯦꯗ ꯁꯤꯁꯦ
ꯒ꯭ꯔꯨꯞꯇ ꯌꯥꯎꯋꯦꯅ
ꯌꯥꯎꯕ꯭ꯔꯣꯅꯦ
ꯎꯋꯦ ꯍꯣꯏ
ꯉꯔꯥꯡꯗꯣ ꯋꯤꯁꯗꯝ ꯈꯣꯏ ꯃꯣꯏ ꯄꯨꯟꯕ꯭ꯔꯀꯣ
ꯀꯅꯥ ꯀꯅꯥꯔꯣ
ꯉꯥꯏꯊꯨꯏꯂꯣꯡ ꯈꯣꯏꯗꯣ
ꯄꯨꯟꯕꯁꯨ ꯌꯥꯏ
ꯀꯔꯤꯒꯤꯔ ꯃꯥ ꯃꯥꯒꯤ ꯎꯝ꯬꯬꯬ ꯎꯝ ꯃꯥꯒꯤ ꯃꯌꯥꯝꯕ ꯍꯥꯏꯕ꯭ꯔ ꯃꯥꯒꯤ ꯃꯔꯨꯞ ꯍꯥꯏꯕ꯭ꯔ ꯑꯥꯢ ꯂꯤꯛꯇ ꯁꯥꯟꯅꯕ ꯅꯨꯄꯥꯗꯨꯅ ꯇ꯭ꯔꯤꯠ ꯇꯧꯕꯤꯕ ꯍꯥꯏꯅ
ꯃꯈꯣꯏ ꯕ꯭ꯔꯥꯗꯔ ꯅꯦ
ꯑꯣꯑꯣ
ꯑ ꯑꯗꯣ ꯗꯦꯛꯃꯩꯔ ꯃꯥꯁꯨ ꯃꯥꯒꯤ ꯃꯤꯡꯗꯤ
ꯃꯦꯛꯁꯃꯤꯅꯁ ꯗꯦꯡꯉꯥꯏ
ꯎꯝ ꯑꯗꯨ ꯃꯣꯏꯒ ꯄꯨꯜꯂꯦ ꯍꯥꯏꯌꯦꯦ ꯉꯔꯥꯡꯗꯣ
ꯊꯥꯏꯅꯒꯤ ꯀꯣꯅꯤꯅꯤꯌꯁꯇꯣ ꯈꯪꯕ꯭ꯔꯣ
ꯑꯥ꯬꯬
ꯈꯪꯕ꯭ꯔ
ꯃꯥꯒꯤ ꯃꯃꯤꯡꯗꯤ ꯇꯥꯈ꯭ꯔꯦ ꯍꯣꯏ
ꯃꯌꯥꯝꯕꯅꯦ
ꯑꯣ
ꯇꯣꯛꯃꯤꯟꯅꯕ
ꯎꯝ
ꯃꯥ ꯆꯠꯇ꯭ꯔꯤꯉꯩꯗ ꯂꯥꯛꯑꯣ ꯍꯥꯏꯕ ꯅꯤ ꯃꯥ ꯖꯨꯂꯥꯏ ꯑꯗꯨꯋꯥꯏꯗ ꯆꯠꯇꯧ ꯃꯥꯜꯂꯦꯕ
ꯂꯥꯁ ꯋꯤꯛ ꯖꯨꯂꯥꯏ ꯑꯗꯨꯋꯥꯏꯗ ꯆꯠꯀꯅꯤ ꯍꯥꯏꯕꯅꯦ ꯑꯩ ꯑꯩꯁꯨ ꯈꯪꯉꯦ ꯆꯤꯟꯁꯥꯕ ꯕꯔꯤꯌꯝꯒꯤ ꯏꯟꯇꯔꯚꯤꯌꯨꯗꯣ ꯉꯔꯥꯡ ꯌꯦꯡꯕ ꯑꯩꯅ
ꯆꯤꯟꯁꯥꯕ ꯆꯤꯟꯁꯥꯕ
ꯎꯝ ꯐꯖꯩ ꯌ‌ꯦꯅꯥ ꯑꯗꯣ ꯅꯨꯄꯥꯗꯨꯗꯤ ꯅꯨꯄꯥ ꯌꯥꯝ ꯃꯥꯟ ꯅꯨꯄꯥ ꯌꯥꯝ ꯃꯥꯟꯕ ꯂꯩꯌ‌ꯦ ꯃꯉꯣꯟꯗꯥ ꯄꯔ‌ꯣꯇꯨꯒꯜꯒꯤ ꯕꯣꯠ ꯊꯤꯃꯟꯕꯒꯤ ꯃꯣꯏ ꯃꯥꯒꯤ ꯌꯦꯡꯕ ꯆꯠꯄꯅꯤꯗꯥ
ꯉꯔꯥꯡꯅ‌ꯣꯕ ꯊꯤ ꯀꯥꯏꯅ ꯍ‌ꯣꯏ ꯆꯩ ꯆꯥꯅꯤꯡꯕ ꯅꯪ ꯍꯥ
ꯀꯥ ꯀꯥꯈ꯭ꯔꯦꯅ ꯑꯗꯨꯒꯤ ꯌꯦꯡꯕ ꯅꯨꯡꯉꯥꯏꯗꯕ ꯑꯗꯣ ꯑꯣꯄꯣꯅꯦꯟꯗꯣ ꯌꯥꯝ ꯄꯪꯕꯒꯤ
ꯑꯥ ꯑ‌ꯣ ꯑ‌ꯣ ꯑ‌ꯣ
ꯑꯗꯨꯒꯤ ꯃꯔꯥꯛ ꯃꯔꯥꯛ ꯇ ꯈꯛꯇ ꯑꯗꯣ ꯎꯝ ꯍꯣꯏ ꯐꯤꯐꯇꯤ ꯐꯤꯐꯇꯤꯅ ꯌꯦꯡꯕꯗꯤ ꯑꯗꯨꯝ ꯅꯨꯡꯉꯥꯏꯅ
ꯎꯝ ꯑꯁ ꯈꯪꯗ‌ꯦꯗꯥ ꯄꯪꯃꯜꯂꯒ
ꯌꯦꯡꯕ ꯅꯨꯡꯉꯥꯏꯇꯦ ꯑ ꯅꯦꯛꯁꯇꯗꯤ ꯅꯣꯏ ꯑ ꯁꯤꯈ꯭ꯔꯅꯤ ꯀꯣꯂꯣꯝꯕꯤꯌꯥꯒ ꯁꯥꯟꯅꯔꯗꯤ
ꯀ‌ꯣꯂ‌ꯣꯝꯕꯤꯌꯥꯗꯤ ꯂꯩꯍꯧꯔꯦ ꯁꯤꯔꯦ ꯍꯥꯏꯖ‌ꯦ ꯃ‌ꯣꯏ
ꯅꯣꯏ ꯑꯗꯥ ꯑꯥ ꯐꯔꯥꯁ ꯇꯥ ꯁꯥꯟꯅꯕꯗꯣ ꯉꯥꯏꯌꯣ ꯐꯔꯥꯁꯇ ꯁꯥꯟꯅꯕꯗꯣ ꯀꯔꯤ ꯀꯥꯕ꯭ꯔꯥꯗꯣ
ꯅꯠꯇ‌ꯦ ꯀꯟꯇ꯭ꯔꯤꯅ‌ꯦ ꯏꯕ‌ꯦꯃꯥ
ꯑꯣ ꯅꯠꯇꯦ ꯑꯗꯣ ꯃꯣꯏ ꯃꯣꯏ ꯑꯅꯤꯗꯣ ꯁꯥꯟꯅꯔꯒꯥ ꯎꯝ ꯁꯟꯅꯔꯒ ꯗ꯭ꯔꯣ ꯆꯠꯂꯦꯅ ꯅꯣꯏꯒ꯫ ꯑꯗꯣ ꯉꯁꯤ ꯃꯣꯔꯅꯤꯡꯗꯨꯝ ꯅꯣꯏ ꯑꯟ ꯃꯣꯏ ꯑꯅꯤꯗ ꯁꯟꯌ‌ꯦꯅꯥ ꯀꯣꯂꯣꯝꯕꯤꯌꯥꯅ ꯉꯝꯈ꯭ꯔꯦꯅ꯫
ꯑ-ꯑ ꯉꯝꯃꯥꯅꯤ-ꯉꯝꯃꯥꯅꯤ ꯑꯃ ꯈꯣꯏꯗꯗꯤ ꯀꯥꯏꯗꯒꯤꯕꯥ ꯗꯤꯐꯦꯟꯁꯤꯞꯇꯨꯕꯨ ꯀꯅꯥꯅ
ꯈ꯭ꯔꯥ ꯌꯦꯡꯉꯦꯕ ꯑꯩ ꯃꯣꯔꯅꯤꯡꯗꯣ ꯍꯧꯒꯠꯂꯒ꯫
ꯎꯝ
ꯏꯟꯇꯔꯅꯦꯠ ꯅꯨꯡꯉꯥꯏꯇꯕꯒꯤ ꯑꯗꯨꯝ ꯐꯖꯅꯥ ꯌꯦꯡꯗꯦ꯫
ꯈꯪꯗ꯭ꯔꯦ-ꯈꯪꯗ꯭ꯔꯦ ꯔꯥꯎꯟ ꯑꯣꯐ ꯔꯥꯎꯟ ꯑꯣꯐ ꯊꯥꯔꯇꯤ ꯇꯨꯒꯨꯝꯕ ꯌꯧꯔꯀꯥꯟꯗ ꯈꯪꯗꯣꯏꯅꯦ꯫ ꯍꯖꯤꯛ ꯎꯝ ꯑꯗꯩ ꯂꯤꯛ ꯔꯥꯎꯟꯗꯤ ꯑꯣꯏꯔꯣꯏꯗ ꯂꯤ ꯌꯥꯎꯗꯤ ꯍꯥꯏꯕ ꯉꯝꯗ꯭ꯔꯤꯗ꯫ ꯌꯥꯕꯅꯤꯗ ꯑꯈꯣꯏꯖꯨ ꯄꯪꯅꯣꯞ ꯅꯣꯞꯇꯕ ꯅꯠꯇꯦꯗ ꯫
ꯑꯁꯦꯡꯕ ꯍꯥꯏꯕꯤ ꯍꯥꯏꯒꯦ ꯌꯥꯝ ꯐꯖꯕ ꯅꯠꯇꯦ ꯄꯣꯔꯇꯨꯒꯥꯜꯒꯤ ꯄ꯭ꯂꯦꯗꯣ ꯌꯦꯡꯉꯣ ꯅꯣꯏ ꯗꯨ ꯈꯥꯡꯔꯝꯅꯤ ꯑꯁꯦꯡꯕ ꯍꯥꯏꯌꯣ ꯑꯔꯖꯦꯟꯇꯤꯅꯥ ꯑ ꯅꯠꯇꯦ ꯑꯩ ꯃꯤꯁꯤꯒꯤ ꯐꯦꯟꯁꯅꯦ ꯍꯥꯏꯕ ꯍꯥꯏꯕꯒꯤ ꯅꯠꯇꯦꯕ꯫ ꯑꯁꯦꯡꯕ ꯍꯥꯏꯔꯗꯤ ꯐꯖꯗꯦꯕ
ꯀꯃꯥꯏꯟ ꯇꯧꯕ꯭ꯔꯣ
ꯐꯖꯥꯗꯦ ꯑꯗꯨꯝ ꯑꯗꯨ ꯑꯔꯖꯦꯟꯇꯤꯅꯥꯒꯤꯅ ꯈ꯭ꯔ ꯍꯦꯟꯅ ꯐꯖꯩꯌꯦ꯫
ꯑꯁ ꯕꯣꯜ ꯄꯣꯖꯤꯁꯟ ꯍꯥꯏꯔꯣ ꯕꯣ ꯐꯪꯗ꯭ꯔꯦ ꯑꯃꯥꯡꯕꯤ ꯁ꯭ꯅꯥ ꯆꯞꯃꯅꯔꯦ ꯑꯔꯖꯦꯟꯇꯤꯅꯥꯏꯗꯤ ꯒꯣꯜ ꯈꯇꯪ ꯆꯟꯕ ꯍꯩ ꯍꯥꯏ ꯋꯥꯅꯤ ꯕꯣꯜꯁꯨ ꯄꯥꯏꯗꯦ꯫ ꯅꯍꯥꯟ ꯀꯩꯅꯣ ꯁ꯭ꯅꯥꯕꯗꯨ ꯑꯁꯇ꯭ꯔꯤꯌꯥꯒ ꯁ꯭ꯅꯥꯕꯗꯨ ꯕꯣꯜꯗꯣ ꯄꯣꯌꯤꯁꯟꯗꯣ ꯑꯃꯥ ꯈꯣꯏꯅ ꯍꯦꯟꯕꯅꯦ ꯍꯦꯟꯕꯗꯤ ꯒꯣꯜ ꯆꯟꯕ ꯍꯩꯇꯕꯒꯤꯅꯤ꯫
ꯎꯝ ꯑꯗꯣ ꯒꯣꯜ ꯆꯟꯕ ꯍꯩꯇ꯭ꯔꯁꯨ ꯑꯗꯣ ꯎꯝ ꯀꯔꯤ ꯍꯥꯏꯁꯤꯔꯥ ꯒꯣꯜꯕꯨ ꯌꯥꯝꯔꯗꯤ ꯉꯝꯃꯦꯅ ꯑꯗꯨꯏ ꯗꯨꯑꯣꯏꯔꯁꯨ ꯒꯣꯜ ꯆꯟꯕ ꯍꯥꯏꯕꯅ ꯑꯗꯨꯝ ꯍꯥꯏꯕ ꯇꯥꯕ ꯄꯥꯏ ꯂꯩꯇ꯭ꯔꯦꯅ
ꯍ ꯂꯩꯇ꯭ꯔꯦ ꯄꯣꯔꯇꯨꯒꯜꯒ ꯑꯔꯖꯦꯟꯇꯤꯅꯥꯁꯦ ꯀ꯭ꯋꯥꯇꯔ ꯐꯥꯏꯅꯦꯜꯗ ꯇꯥꯕ ꯌꯥꯏꯌꯦꯀꯣ꯫
ꯍꯣꯏ ꯀꯥ ꯀꯥꯔꯗꯤ ꯐꯥꯒꯗꯕꯥꯅ ꯈꯟꯕꯅꯦ ꯑꯩꯁꯨ
ꯑꯍꯦ ꯑꯗꯨꯗ ꯇꯥꯔꯗꯤ ꯂꯣꯏꯔꯦ ꯑꯔꯖꯦꯟꯇꯤꯅꯥꯗꯤ ꯂꯩꯍꯧꯔꯦ꯫ ꯎꯝꯍꯥꯏ ꯄꯨꯡꯆꯥꯏ-ꯄꯨꯡꯆꯥꯏ ꯆꯥꯏꯔꯦꯍꯦ꯫ ꯑꯗꯨ ꯅꯨꯃꯤꯠꯇꯨꯗꯤ ꯌꯦꯡꯃꯤꯟꯅꯕ ꯌꯥꯏꯍꯦ꯫
ꯎꯝ ꯌꯦꯡꯁꯦ
ꯇꯥꯗꯨꯝ ꯇꯥꯔꯗꯤ ꯍꯥ ꯃꯩ ꯇꯥ
ꯑꯩꯅ ꯋꯥꯈꯥꯜ ꯋꯥꯕꯁꯦ ꯅꯣꯏꯕꯨꯅꯦꯕ꯫ ꯀꯥꯒꯗ꯭ꯔꯥ ꯍꯥꯏꯔꯦ ꯀꯥꯔꯗꯤ ꯐꯥꯒꯗꯕꯥꯅ ꯈꯥꯟꯕꯅꯦ
ꯀꯤꯕ꯭ꯔꯥꯕ ꯅꯣꯏ
ꯁꯤ ꯏꯁ ꯀꯤꯕ ꯅꯠꯇꯦ ꯀ ꯀꯥꯗ꯭ꯔꯗꯤꯅ ꯋꯥꯈꯥꯜ ꯋꯥꯕ ꯑꯩꯅ
ꯏꯁ ꯀꯥꯔꯗꯤ ꯀꯩ ꯅꯣꯏꯒꯤ ꯔꯥꯡ ꯑꯣꯐ ꯊꯥꯔꯇꯤ ꯇꯨꯗꯣ ꯅꯣꯞꯄꯅꯦ ꯇꯤꯝꯗꯣ꯫ ꯑꯈꯣꯏꯅ ꯁ꯭ꯄꯦꯟꯒ ꯇꯥꯕꯅꯤ ꯊꯥꯔꯇꯤ ꯇꯨꯗꯣ ꯔꯥꯎꯟ ꯊꯥꯔꯇꯤ ꯇꯨꯗꯣ꯫
ꯍꯣꯏ ꯑꯈꯣꯏꯗꯤ ꯑꯥ ꯑꯃꯗ ꯑꯔꯖꯦꯟꯇꯤꯅꯥ ꯂꯩꯌꯦ ꯑ꯫ ꯃꯥꯗ ꯁ꯭ꯄꯦꯟ ꯂꯩꯌꯦ ꯑꯩꯒꯤꯗꯣ ꯑꯔꯖꯦꯟꯇꯤꯅꯥꯒ ꯁ꯭ꯄꯦꯟꯅꯦ ꯑꯩꯒꯤ ꯇꯤꯝꯗꯣ꯫
ꯑꯗꯨꯅꯤꯅꯦ ꯅꯣꯏꯒꯤ ꯇ ꯔꯥꯎꯟ ꯑꯣꯐ ꯊꯥꯔꯇꯤ ꯇꯨꯗꯣ ꯂꯤꯛ ꯔꯥꯎꯟ ꯂꯣꯏꯔꯒ ꯁ꯭ꯅꯥꯒꯗꯧꯕꯗꯨ ꯀꯦꯞ ꯕꯔꯗꯦꯒ ꯇꯥꯕꯅꯦꯕ ꯍꯟꯗꯛ ꯈꯇꯥꯡ꯫ ꯀꯨꯂꯤꯐꯥꯏ ꯇꯧꯕ ꯇꯤꯝꯗꯣ ꯑꯈꯣꯏꯅ ꯁ꯭ꯄꯦꯟ ꯇꯥꯕ꯫
ꯉꯥꯏꯌꯣ ꯍꯟꯗꯛꯀꯤꯁꯦ ꯎ ꯑꯅꯥꯎꯕ ꯌꯥꯝꯅ ꯌꯥꯝꯃꯤꯀꯣ
ꯐꯣꯔꯇꯤ ꯑꯩꯠ ꯇꯤꯝꯁꯤꯅ ꯍꯥꯟꯅꯗꯤ ꯊꯥꯔꯇꯤ ꯇꯨ ꯈꯛꯇꯪ ꯑꯣꯏꯕꯗꯣ ꯍꯟꯗꯛꯇꯤ ꯐꯣꯔꯇꯤ ꯑꯩꯠꯅꯤꯅ ꯑꯗꯨꯒꯤꯅꯦ ꯑꯁꯕꯦꯀꯤꯁꯇꯥꯟ ꯍꯣꯏꯒ ꯀꯩꯅꯣ ꯇꯧꯔꯤꯗꯣ ꯀꯨꯂꯤꯐꯥꯏ ꯇꯧꯗꯣ ꯏꯟꯗꯤꯌꯥ ꯐꯥꯎ ꯀꯨꯂꯤꯐꯥꯏ ꯇꯧꯕ ꯌꯥꯕꯅꯦ ꯀꯔꯞꯁꯟ ꯇꯧꯕ ꯑꯗꯒꯤ
ꯏꯟꯗꯤꯌꯥꯒꯨꯝꯕ ꯁꯥꯟꯅꯗꯤ ꯍꯥꯏꯗꯤ ꯁꯞꯄꯣꯔꯠ ꯇꯧꯔꯣꯏꯗ ꯏꯟꯗꯤꯌꯥꯒꯤ ꯃꯤ ꯅꯠꯇꯦ ꯑꯩꯈꯣꯏꯗꯤ
ꯄꯥꯀꯤꯁꯇꯥꯟꯔꯣ
ꯄꯥꯀꯤꯁꯇꯥꯟ ꯑꯗꯨꯁꯨ ꯅꯠꯇꯦ ꯗꯤ ꯌꯥ ꯌꯦꯡꯁꯨ ꯌꯦꯡꯅꯤꯡꯅꯦꯗ
ꯍꯪꯒꯦꯗꯣ ꯅꯨꯡꯁꯤꯗ꯭ꯔꯣ ꯌꯦꯡꯕꯤꯌꯨꯅ
ꯁꯨ ꯑꯦꯔꯁꯨ ꯄꯥꯏ ꯂꯥꯏꯇꯦ ꯑꯩꯒꯤꯁꯦ ꯇꯥꯛꯇ ꯎꯕ꯭ꯔꯥ
ꯍꯧꯖꯤꯛ ꯍꯧꯖꯤꯛ ꯊꯥꯒꯠꯄ꯭ꯔꯣ
ꯎꯝ
ꯎꯍ ꯀꯔꯤꯔꯣ ꯀꯥꯅꯦ
ꯌꯥꯔꯦ ꯑꯃꯨꯛ ꯌꯦꯡꯉꯣ
ꯕꯦꯔꯅꯤ ꯅꯪꯡꯁꯨ
ꯕꯣꯜꯒꯤ ꯃꯔꯝ ꯅꯠꯇꯦꯗ ꯑꯃꯨꯛ ꯌꯦꯡꯉꯣ ꯍꯥꯏꯕꯅꯦ
ꯏꯗꯤꯗꯀꯣ ꯂꯩꯇꯦꯗ ꯅꯪꯒꯤ ꯁꯤ ꯃꯤ ꯏꯁꯇꯦꯠꯇ ꯑꯁꯤ ꯎꯗꯦ
ꯍꯥꯕꯤꯔ ꯀꯦ ꯑꯗꯨꯗꯤ
ꯍꯥꯥ
ꯊꯔꯒꯦꯕꯥ ꯕꯤꯗꯤꯎꯗꯣ ꯅꯪꯉꯣꯅꯗꯥ
ꯑꯗꯨꯅꯦꯕ ꯅꯪꯅ ꯍꯥꯏ ꯇꯧꯔꯒ
ꯍꯥꯏꯗ ꯇꯧꯗꯦꯗ ꯑꯩꯈꯣꯏꯗꯤ ꯁꯇꯦꯇꯁ ꯄ꯭ꯔꯥꯏꯕꯦꯁꯤ ꯊꯝꯕ ꯃꯤ ꯅꯠꯇꯦ
ꯏ ꯏ ꯏ ꯑꯗꯨ ꯑꯣꯏꯗꯤ ꯎꯒꯗꯧꯕ
ꯁꯇꯦꯇꯁ ꯄ꯭ꯔꯥꯏꯕꯦꯁꯤ ꯊꯝꯕ ꯃꯤ ꯅꯠꯇꯦ ꯑꯩꯈꯣꯏꯗꯤ
ꯎꯝ ꯎꯝ ꯑꯗꯨꯒꯤ ꯑꯣꯏꯔꯝꯅꯤ ꯑꯩꯅ ꯅꯪꯒꯤ ꯁꯇꯦꯇꯁ ꯎꯔꯤꯗꯣ
ꯑꯁ ꯑꯥꯔꯂꯤ ꯑ ꯃꯣꯔꯅꯤꯡ ꯑꯥ ꯍꯌꯦꯡ ꯕꯣꯜ ꯂꯩꯅ ꯊ꯭ꯔꯤ ꯊꯥꯔꯇꯤꯗ
ꯑꯥ
ꯌꯦꯡꯒꯦꯔꯥ ꯅꯣꯏ ꯃꯔꯕꯨꯗꯤ ꯁꯞꯄꯣꯔꯠ ꯇꯧꯔꯣꯏꯗ ꯅꯣꯏꯗꯤ
ꯏꯁ ꯇꯧꯋꯤꯗ ꯇꯧꯋꯤꯗ ꯑꯩꯈꯣꯏꯗꯤ ꯅꯦꯃꯥꯔꯂꯤ ꯑꯩꯈꯣꯏꯗꯤ ꯅꯦꯃꯥꯥꯔꯗꯤ ꯄꯥꯝꯖꯩꯗ ꯅꯦꯃꯥꯥꯔꯐꯥꯎ ꯔꯣꯅꯥꯜꯗꯣ ꯄꯥꯝꯃꯤꯕꯅꯤ
ꯑꯗꯨ ꯑꯣꯏꯔꯁꯨ ꯃꯦꯁꯤꯅꯗꯤ ꯍꯦꯟꯅ ꯄꯥꯝꯕꯀꯣ ꯃꯥꯅ
ꯎꯪ꯬꯬ꯄꯥꯝꯕꯗꯣ ꯎꯗꯕꯀꯣ ꯃꯥꯒꯤ ꯃꯦꯁꯤꯅ ꯅꯦꯃꯥꯔ ꯄꯥꯝꯃꯤ ꯍꯥꯏꯕꯗꯣ ꯀꯩꯅꯣꯄꯥ ꯎꯗꯕ ꯕꯥꯔꯁꯦꯂꯣꯅꯥ ꯇꯤꯝꯃꯦꯠ ꯈꯛꯇꯪꯅꯦ ꯍꯥꯏ ꯋꯥꯅꯤꯗ
ꯅꯦꯃꯥꯔ ꯅꯦꯃꯥꯔꯕꯨꯗꯤ ꯑꯗꯨꯝ ꯄꯥꯝꯃꯦ ꯑꯩꯈꯣꯏꯁꯨ ꯑꯗꯨꯒ ꯕꯄꯦꯒꯨꯝꯕꯁꯨ ꯄꯥꯝꯃꯦ ꯑꯁ ꯅꯣꯏ ꯔꯣꯅꯥꯜꯗꯣꯗꯤ ꯄꯥꯝꯗꯦꯗ ꯑꯩꯗꯤ
ꯎꯝ ꯎꯝ ꯄꯥꯝꯣꯏ ꯄꯥꯝꯃꯣꯏ
ꯄꯥꯝꯗꯦ ꯍꯥꯏꯕꯗꯣ ꯃꯥꯒꯤ ꯑꯦꯇꯤꯇ꯭ꯌꯨꯠ ꯑꯃ ꯂꯩꯑꯦꯕ ꯏꯒꯣ ꯈꯔ ꯂꯩꯑꯦꯕ ꯑꯗꯨꯒꯤꯅꯦ
ꯏꯒꯣꯗꯨꯅꯤꯅꯦꯍꯦ ꯅꯩꯔꯤꯁꯦ ꯏꯒꯣꯗꯣ ꯍꯦꯠꯇ꯭ꯔꯦꯁ ꯌꯥꯝꯃꯝꯅꯤ ꯀꯣ ꯍꯦꯇꯔꯁꯇꯣ ꯃꯥꯅ ꯀꯩꯅꯣ ꯍꯥꯏꯁꯤꯔꯥ ꯑꯗꯣ ꯉꯝꯅꯕ ꯃꯥꯒꯤ ꯏꯒꯣꯗꯣ ꯁꯣ ꯇꯧꯕꯅꯦꯕ ꯔꯣꯅꯥꯜꯗꯣꯒꯨꯝꯕ ꯐꯕ ꯂꯩꯇ꯭ꯔꯦ ꯍ꯭ꯌꯨꯃꯦꯟꯅꯤꯇꯤꯒꯤꯁꯨ ꯈꯜꯂꯣ ꯑꯁ ꯌꯥꯝ ꯐꯔꯕꯅꯦ ꯃꯥꯅ ꯀꯥꯗ ꯇ ꯇꯧꯕꯤꯕ ꯊꯕꯛꯁꯤꯡꯗꯣ ꯑꯁ ꯐꯒꯤ ꯅꯠꯇ꯭ꯔꯕꯅꯤ
ꯍꯣꯏ ꯑꯗꯣ ꯃꯥꯒꯤ ꯊꯕꯛꯇꯤ ꯑꯗꯨꯝ ꯌꯥꯏꯌꯦ ꯑꯗꯨ ꯑꯣꯏꯔꯁꯨ ꯃꯥꯒꯤ ꯏꯒꯣꯗꯣ ꯇꯜꯂꯤ ꯍꯥꯏꯕꯅꯤꯗ ꯈꯣꯏꯗꯤ
ꯑꯦꯁ ꯏꯒꯣꯕꯨ ꯀꯔꯤꯔꯣ ꯃꯤꯗꯤ ꯏꯒꯣ ꯂꯣꯏ ꯌꯥꯎ ꯉꯥꯛꯇꯅꯦ
ꯑꯗꯨ ꯑꯣꯏꯔꯁꯨ ꯃꯦꯁꯤꯈꯣꯏ ꯅꯦꯃꯥꯔ ꯍꯣꯏꯒꯤꯗꯤ ꯑꯗꯨꯝ ꯎꯠꯇꯦꯅ ꯑꯗꯨ ꯌꯥꯔꯦ ꯑꯩ ꯊꯝꯃꯦ
ꯆꯠꯂꯣ